ꯎꯝ ꯇꯔꯦ
ꯎꯝ ꯐꯖꯅ ꯇꯥꯏꯀꯣ
ꯇꯥꯏꯔꯦ ꯑꯗꯣ ꯍꯧꯖꯤꯛꯄꯨꯗꯤ ꯐꯖꯅ ꯑꯗꯨꯝ ꯇꯥꯔꯦ ꯅꯣꯡ ꯇꯥꯗ꯭ꯔꯕꯅꯤꯅ
ꯑꯗꯨꯝ ꯀꯩꯅꯣ ꯇꯧ ꯇꯧꯋꯦ ꯑꯩꯒꯤ ꯕꯦꯛꯒ꯭ꯔꯥꯎꯟꯗꯣ ꯌꯥꯝ ꯂꯥꯡꯅ ꯇꯥꯕ꯭ꯔꯥ
ꯀꯩꯝꯇꯗꯦꯗ
ꯎꯝ ꯅꯪꯒꯤ ꯅꯪꯒꯤꯗꯤ ꯅꯪꯒꯤꯗꯤ ꯈꯤꯇꯪ ꯈꯤꯇꯪ ꯇꯥꯏ ꯌꯦꯟꯕꯨ ꯈꯣꯡꯖꯤꯜꯂꯛꯄꯔꯣ ꯑꯗꯩ ꯀꯩꯀꯥ ꯇꯧꯕ ꯑꯗꯨ ꯈꯔ ꯇꯥꯏ
ꯑꯩꯒꯤꯗꯤ ꯋꯥꯔꯤ ꯍꯧꯔꯛꯑꯗꯤ ꯌꯦꯟ ꯈꯔ ꯈꯣꯡꯉꯛꯀꯅꯤ ꯃꯤꯅ ꯈꯔ ꯉꯥꯡꯁꯤꯜꯂꯛꯀꯅꯤ ꯎꯆꯦꯛꯀꯁꯦ ꯃꯌꯥꯝ ꯈꯣꯡꯉꯛꯈꯤꯗꯣꯏꯅꯦ ꯂꯩꯁꯨ ꯂꯩꯔꯝꯗꯕ ꯍꯣꯏ ꯍꯣꯏ ꯂꯩꯁꯨ ꯂꯩꯔꯛꯇꯕ ꯎꯆꯦꯛꯁꯦ ꯁꯔ ꯄꯥꯏꯁꯤꯜꯂꯛꯇꯣꯏꯅꯦꯕꯀꯣ ꯇꯨ ꯇꯧꯗ꯭ꯔꯥ ꯑꯩ ꯆꯠꯂꯦ ꯑꯗꯨꯅ ꯍꯣꯏ ꯍꯉ ꯈꯅꯤ ꯍꯥꯏꯅ ꯈꯥꯉꯦ ꯑꯩꯗꯤ ꯍꯣꯏ ꯍꯣꯏ ꯑꯩꯁꯦ ꯌꯦꯟ ꯊꯣꯡꯉꯝꯕꯅꯦꯀꯣ ꯍꯤꯡꯖꯥꯡꯗꯣ ꯉꯁꯤꯒꯤ ꯑꯗꯨꯗ ꯀꯩꯅꯣ ꯇꯧꯋꯦꯅ ꯎꯝ ꯍꯥꯏꯗꯤ ꯃꯍꯥꯎꯗꯣ ꯀꯥꯃꯥꯏꯅ ꯇꯧꯒꯦꯅ ꯌꯦꯡꯊꯣꯛꯄꯅꯤꯗ ꯎꯝ ꯑꯩ ꯃꯤꯅ ꯍꯥꯥꯎ
ꯃꯤꯅ ꯍꯥꯎꯋꯦ ꯍꯥꯏꯔꯒ ꯍꯥꯏꯗꯤ ꯃꯤ ꯃꯤꯅ ꯍꯥꯎꯔꯝꯗ꯭ꯔꯗꯤ ꯁꯤꯅꯦꯕ ꯇꯕ꯭ꯔꯣ
ꯑꯥ ꯑꯥ
ꯎꯝ ꯇꯥꯔꯦ ꯇꯥꯔꯦ ꯀꯩꯅ ꯉꯥꯡꯕꯗꯣ ꯇꯥꯔꯨꯗ꯭ꯔꯦꯕ ꯃꯔꯛ ꯑꯃ ꯃꯤꯅ ꯍꯥꯏꯔꯝꯕꯗꯤ ꯇꯥꯈꯤꯗ꯭ꯔꯦ ꯑꯗꯨꯏꯅꯦ ꯑꯩꯅ ꯍꯥꯏꯔꯤꯏꯗꯣ ꯅꯦꯠ ꯅꯨꯡꯉꯥꯏꯇꯕꯩ ꯃꯥꯜꯂꯦ
ꯍꯣꯏ
ꯀꯩꯗꯧꯔꯕ ꯃꯤꯅ ꯍꯥꯏꯗꯤ ꯅꯪꯅ ꯊꯣꯡꯕꯗꯣ ꯍꯥꯏ ꯃꯤꯅ ꯍꯥꯎꯇꯦ ꯍꯥꯏꯔꯗꯤ ꯇꯟꯕꯒꯤ
ꯍꯣꯏ ꯍꯥꯏꯗꯤ ꯑꯗꯨꯒꯤ ꯅꯠꯇꯕ ꯍꯥꯏꯗꯤ ꯏꯁꯥꯅ ꯊꯣꯡꯉꯤꯕ ꯄꯣꯠꯇꯣ ꯊꯨꯝ ꯃꯣꯔꯣꯛ ꯆꯥꯔꯕ ꯆꯞ ꯆꯥꯔꯕ ꯌꯦꯡꯕꯗꯨ ꯑꯗꯣ ꯃꯤꯗꯣ ꯃꯤꯗꯨꯗ ꯄꯤꯖꯗꯣꯏꯗꯣ ꯑꯩꯅ ꯆꯞ ꯆꯥꯔꯦ ꯍꯥꯏꯅ ꯈꯪꯉꯒ ꯅꯠꯇ꯭ꯔꯥ
ꯍꯣꯏ ꯑꯩꯅ ꯌꯥꯔꯦ ꯍꯥꯎꯔꯅꯤ ꯆꯞ ꯆꯥꯔꯦꯅ ꯈꯪ ꯀꯥꯟꯗ
ꯑꯗꯣ ꯍꯥꯎꯔꯕ꯭ꯔꯣ ꯀꯃꯥꯏꯅ ꯇꯧꯔꯒꯦ ꯃꯍꯥꯎꯗꯣ ꯌꯥꯔꯕꯣ ꯃꯤꯗ ꯄꯤꯖꯕꯗ ꯅꯪ ꯌꯥꯔꯦꯅ ꯈꯜꯂꯕꯣꯕ
ꯑꯩꯒꯤ ꯑꯣꯏꯅꯗꯤ ꯌꯥꯔꯦ ꯍꯥꯏꯅ ꯈꯜꯂꯦ ꯑꯗꯣ ꯍꯣꯔꯦꯟ ꯆꯥꯔꯗꯣꯏꯕ ꯃꯤꯈꯩꯗꯨꯅꯅꯦ
ꯍꯣꯏ ꯃꯤ ꯍꯥꯏꯁꯦ ꯍꯣꯏ ꯈꯦꯠꯅꯩꯗꯅ ꯃꯣꯔꯣꯛ ꯊꯨꯝ ꯈꯔ ꯌꯥꯛꯄ ꯄꯥꯝꯕ ꯂꯩ ꯃꯣꯔꯣꯛ ꯈꯔ ꯁꯥꯕ ꯄꯥꯝꯕ ꯂꯩ ꯆꯝꯕ ꯄꯥꯝꯕ ꯂꯩ ꯅꯠꯇ꯭ꯔꯥ ꯃꯤ ꯍꯥꯏꯁꯦ ꯃꯈꯜ ꯃꯈꯜꯅꯤꯗꯅ
ꯃꯥꯅꯦ ꯅꯪꯒ ꯑꯩꯒꯛꯇꯁꯨ ꯃꯥꯟꯅꯔꯝꯃꯣꯏ
ꯃꯥꯟꯅꯔꯝꯃꯣꯏ ꯑꯩꯗꯤ ꯏꯟꯖꯥꯡꯒꯨꯝꯕꯁꯦ ꯃꯍꯤ ꯌꯥꯝ ꯌꯥꯎꯕꯗꯩꯗꯤ ꯃꯍꯤ ꯀꯥ ꯌꯥꯎꯗꯕꯤꯗ ꯅꯪ ꯅꯪ ꯂꯥꯎꯕ ꯌꯥꯝ ꯄꯥꯝꯕꯩ
ꯑꯗꯨꯗꯤ ꯍꯣꯏ ꯑꯗꯨꯕꯨꯗꯤ ꯍꯥꯏꯐꯦꯠ ꯃꯥꯟꯅꯕ ꯃꯥꯜꯂꯦ ꯃꯍꯤ ꯆꯔꯥꯡ ꯆꯔꯥꯡ ꯍꯥꯏꯗꯤ ꯆꯔꯥꯡ ꯆꯔꯥꯡ ꯅꯠꯇ꯭ꯔꯁꯨ ꯃꯍꯤ ꯈꯔ ꯌꯥꯎꯕ ꯄꯣꯠꯁꯦ ꯁꯤꯒꯤꯁꯦ ꯃꯍꯥꯎ ꯊꯨꯝꯁꯨ ꯈꯔ ꯂꯩꯇꯕꯅꯦꯕ ꯍꯥꯏꯗꯤ ꯎꯝ ꯌꯥꯝꯅ ꯑ ꯆꯝꯒꯟꯕꯅꯦ ꯈꯤꯇꯪ ꯅꯪꯁꯜꯂꯞ ꯇꯧꯔꯒ ꯇꯧꯕꯁꯤꯗꯤ ꯌꯥꯝ ꯍꯥꯎꯋꯤꯗꯅ ꯆꯥꯀꯥꯟꯗ
ꯑ ꯃꯣꯔꯣꯛ ꯈꯔ ꯁꯥꯕ ꯑꯗꯨꯃꯥꯏꯅ ꯍꯥꯏꯗꯤ ꯃꯊꯥ ꯃꯊꯨꯝ ꯈꯤꯇꯪ ꯀꯟꯕꯅ ꯆꯥꯕꯗ ꯍꯥꯎꯕꯗꯣ
ꯎꯝ ꯀꯩ ꯀꯩ ꯏꯟꯁꯥꯡꯗꯤ ꯊꯣꯡ ꯍꯩꯔꯒꯦ ꯅꯪꯁꯦ
ꯑꯩ ꯂꯣꯏꯅꯃꯛ ꯑꯩ ꯑꯩꯅ ꯊꯣꯡꯕ ꯏꯟꯖꯥꯡꯗꯣ ꯍꯥꯏꯔꯛꯀꯦꯕꯀꯣ ꯊꯣꯡꯈ꯭ꯔꯕ ꯍꯥꯏꯗꯤ ꯑꯗꯨꯝ ꯀꯩꯅꯣ ꯍꯥꯏꯗꯤ ꯏꯟꯖꯥꯡ ꯅꯥꯄꯤ ꯑꯇꯣꯞꯄ ꯍꯋꯥꯏ ꯍꯋꯥꯏꯒꯨꯝꯕ ꯀꯩꯀꯥ ꯑꯗꯒꯤ ꯆꯝꯊꯣꯡ ꯊꯣꯡꯕ ꯑꯗꯨꯗꯤ ꯂꯣꯏꯅ ꯍꯩꯔꯦꯕꯀꯣ ꯑꯦꯅꯤ ꯑꯗꯨꯗꯤ ꯂꯣꯏꯅ ꯍꯩꯔꯦ ꯑꯩ ꯑꯗꯨꯒ ꯍꯥꯏꯗꯤ ꯉꯥ ꯉꯥꯗꯤ ꯊꯣꯡꯗ꯭ꯔꯤꯕꯀꯣ ꯑꯩ ꯎꯝ ꯑꯗꯨꯅ
ꯊꯣꯡꯕ ꯍꯩꯔꯦ ꯍꯥꯏꯅꯗꯣꯏꯁꯦ ꯉꯥ ꯊꯣꯡꯕ ꯎꯇꯤ ꯆꯒꯦꯝ ꯍꯥꯏꯁꯦ ꯑꯁꯤ ꯀꯩꯁꯤ ꯊꯣꯡꯕ ꯍꯩꯔꯗꯤ ꯍꯩꯔꯦ ꯍꯥꯏꯅꯩ ꯅꯠꯇ꯭ꯔꯥ
ꯑꯗꯣ ꯑꯩ ꯀꯩꯅꯣ ꯎꯇꯤꯁꯨ ꯑꯝꯇ ꯊꯣꯡꯗ꯭ꯔꯤ ꯉꯥ ꯇ ꯊꯣꯡꯗ꯭ꯔꯤ ꯑꯗꯨꯒ ꯌꯦꯟꯗꯤ ꯊꯣꯡꯉꯦ ꯑꯗꯨꯒ ꯀꯩꯅꯣꯗꯤ ꯊꯔꯣꯏꯁꯨ ꯊꯣꯡꯈ꯭ꯔꯦ ꯑꯗꯨꯒ ꯆꯒꯦꯝ ꯄꯣꯝꯕꯁꯨ ꯑꯃꯨꯛꯇꯪ ꯇꯧꯈ꯭ꯔꯦ ꯑꯗꯨ ꯑ ꯑꯩꯅ ꯑꯗꯨꯗꯤ ꯑꯔꯨꯕꯗ ꯍꯩꯇ꯭ꯔꯤꯁꯨ ꯎꯇꯤ ꯊꯣꯡꯕꯒ ꯉ
ꯉꯥ ꯊꯣꯡꯝꯃꯒ ꯍꯣꯏ ꯍꯣꯏ ꯑꯩꯁꯤꯗꯤ ꯎꯝ ꯆꯒꯦꯝ ꯊꯣꯡꯕꯁꯤꯗꯤ ꯍꯩꯇ꯭ꯔꯤꯕ ꯆꯒꯦꯝ ꯐꯣꯝꯕꯁꯦ ꯁꯤꯒꯤꯁꯦ ꯑꯦꯝ ꯐꯥꯎ ꯍꯣꯝꯗ꯭ꯔꯤꯕꯀꯣ ꯌꯥꯝꯗꯤ ꯄꯥꯝꯃꯦ ꯇꯥꯕꯀꯣ ꯑ ꯍꯋꯥꯏ ꯍ ꯆꯥꯔꯒꯨꯝꯕꯁꯦ ꯁꯨꯝ ꯑꯩꯅ ꯆꯥꯥꯁꯜꯂꯛꯀꯥꯟꯗꯅꯦ ꯍꯋꯥꯏ ꯆꯥꯔꯒꯨꯝꯕꯁꯦ ꯆꯥꯕ ꯀꯥꯟꯗꯅꯦ ꯑꯩ ꯈꯅꯥꯎꯗꯤ ꯅꯥꯔꯦ ꯕ ꯑꯗꯨꯝ ꯑꯗꯨꯗꯨꯅ ꯎꯝ ꯑꯗꯨꯗꯨꯅ ꯌꯥꯝ ꯍꯦꯟꯅ ꯆꯥꯕꯁꯨ ꯑꯗꯨ ꯆꯥꯕꯁꯨ ꯌꯥꯝꯅ ꯄꯥꯝꯕ ꯑꯗꯨꯗꯨꯒꯅꯦ ꯍꯦꯟꯅ ꯆꯥꯁꯤꯜꯂꯨꯔꯁꯨ ꯀꯩꯅꯣꯝ ꯇꯧꯕꯀꯣ ꯑꯗꯨꯅ ꯎꯝ ꯁꯣꯏꯕꯨꯝ ꯂꯩꯇ꯭ꯔꯥ ꯁꯣꯏꯕꯨꯝꯁꯦ ꯑꯩ ꯌꯥꯝ ꯄꯥꯝꯃꯝꯃꯦꯕꯀꯣ ꯑꯉꯥꯡ ꯑꯣꯏꯔꯤꯉꯩ ꯀꯥꯟꯗ ꯑꯗꯣ ꯍꯧꯖꯤꯛꯁꯨ ꯑꯗꯨꯝ ꯄꯥꯝꯃꯦ ꯑꯗꯨꯏꯁꯨ ꯌꯥꯗꯦ ꯍꯥꯏꯕ ꯑꯃ ꯂꯩꯈꯤꯕ ꯅꯦꯀꯣ ꯑ ꯎꯝ ꯁꯥꯒꯠꯄ ꯈꯛꯇ ꯅꯠꯇ ꯁꯥꯒꯠ ꯑꯗꯨꯗꯤꯗꯣꯝ ꯃꯤ ꯈꯨꯗꯤꯅꯤꯃꯛ ꯂꯣꯏ ꯇꯧꯔꯝꯃꯦꯕ ꯑꯗꯣ ꯀꯣꯟꯁꯦꯜ ꯇꯧꯕꯗꯣ ꯑꯗꯨꯗꯨꯅ ꯁꯣꯏꯕꯨꯝ ꯆꯥꯕꯁꯦ ꯌꯥꯗꯦꯕ ꯀ ꯌꯨꯝ ꯇꯤꯜꯍꯧꯒꯨꯝꯕꯁꯦ ꯌꯥꯝ ꯍꯦꯟꯅ ꯇꯣꯏꯅꯒ ꯇꯥꯁꯜꯂꯛꯑꯗꯤꯅꯦꯀꯣ ꯑꯍꯤꯡꯕꯁꯦ ꯇꯣꯏꯅ ꯆꯥꯥꯁꯜꯂꯛꯑꯗꯤ ꯅꯥꯏꯌꯦꯕ ꯑꯗꯨꯝ ꯑꯗꯨꯗꯨꯅ ꯁꯣꯏꯕꯨꯝ ꯑꯄꯥꯝꯕꯁꯤꯁꯨ ꯌꯥꯝ ꯄꯥꯛ ꯍꯦꯟꯅ ꯆꯥꯕ ꯌꯥꯗ꯭ꯔꯦ ꯑꯗꯒꯤꯗꯤ ꯏꯃꯥꯅ ꯍ ꯍꯋꯥꯏꯖꯥꯄ ꯆꯉꯦꯝꯐꯝ ꯑꯃ ꯄꯥꯝꯕꯁꯤꯁꯨ ꯌꯥꯗ꯭ꯔꯦ ꯑꯗꯣ ꯏꯟꯖꯥꯡꯈꯩꯗꯤ ꯑꯩ ꯑꯔꯕꯅ ꯂꯣꯏ ꯍꯩꯦ ꯍꯩꯔꯦꯒ ꯍꯥꯏꯗꯤ ꯎꯇꯤ ꯊꯣꯡꯕꯁꯦ ꯑꯩ ꯑꯍꯥꯟꯕꯗ ꯑꯍꯥꯟꯕ ꯑꯍꯥꯟꯕꯗ ꯌꯨꯝꯗ ꯊꯣꯡꯉꯛꯄꯅꯦꯕꯀꯣ ꯑ ꯕꯣ ꯍꯣꯏ ꯂꯥꯛꯀꯥꯟꯗ ꯑꯅꯤꯔꯛ ꯊꯣꯡꯉꯦ ꯑꯅꯤꯔꯛ ꯊꯣꯡꯕꯗꯣ ꯑꯗꯨꯝ ꯃꯍꯥꯎꯗꯣ ꯑꯗꯨꯝ ꯆꯞ ꯃꯥꯟꯅꯔꯦ ꯍꯥꯏꯗꯤ ꯃꯥꯡꯗ꯭ꯔꯦꯕ ꯃꯌꯥꯝ ꯑ ꯍꯩꯔꯦ ꯍꯥꯏꯅ ꯂꯧ ꯌꯥꯔꯦꯕ ꯑꯗꯨꯗꯨꯃ ꯎꯝ ꯑꯗꯨꯒ ꯉꯥ ꯊꯣꯡꯕꯁꯤꯁꯨ ꯉꯥ ꯁꯦ ꯃꯈꯜ ꯃꯌꯥꯝ ꯂꯩꯗꯅ ꯁꯔꯦꯡꯒ ꯍꯥꯏꯁꯤꯗꯤ ꯁꯔꯦꯡ ꯊꯣꯡꯕꯒꯁꯨ ꯌꯥꯝ ꯂꯨꯏꯗꯅ ꯑꯗꯨꯗꯨꯃ ꯍꯩꯇ꯭ꯔꯤ ꯍꯣꯏ ꯎꯝ ꯑꯗꯨꯗꯨꯒ ꯉꯥ ꯑꯇꯩꯗꯤ ꯇꯣꯏꯍꯟꯗꯕꯤꯗ ꯊꯣꯡꯕꯗꯤ ꯑꯗꯨꯝ ꯍꯩꯔꯦ ꯑꯗꯨ ꯉꯥ ꯉꯥꯒꯤ ꯃꯈꯥꯗꯤ ꯄꯣꯜꯂꯦꯀꯣ ꯑꯩꯈꯣꯏꯅ ꯐꯥꯝꯗꯒꯤ ꯐꯥꯔꯛꯄ ꯍꯥꯏꯔꯁꯨ ꯐꯥꯔꯝꯗꯨꯗ ꯃꯆꯤꯟꯖꯥꯛ ꯃꯌꯥꯝ ꯄꯤꯖꯔꯒꯦ ꯊꯝꯃꯉꯥꯁꯦ ꯆꯞꯄꯤꯠ ꯆꯄꯤꯠ ꯂꯥꯎꯋꯏꯗꯅꯥꯎ ꯊꯃꯁꯦ ꯑꯁꯤꯁꯤꯃꯗꯤ ꯊꯣꯡꯉꯦ ꯑꯗꯣ ꯌꯥꯝ ꯍꯥꯎ ꯑꯗꯨꯗꯣ ꯌꯥꯝ ꯍꯥꯎꯅꯗꯤ ꯊꯣꯡꯕ ꯉꯝꯃꯦꯣ ꯀꯣ ꯍꯥꯏꯗꯤ ꯉꯥ ꯊꯣꯡꯕꯁꯤꯃ ꯑꯗꯨꯗꯨꯒ ꯎꯇꯤ ꯂꯩꯔꯦ ꯑꯗꯨ ꯆꯒꯦꯝꯁꯦ ꯑꯃꯨꯐꯥꯎ ꯊꯣꯡꯗ꯭ꯔꯤ ꯑꯗꯨꯒ ꯊꯔꯣꯏꯁꯤꯅꯅꯦ ꯌꯥꯝ ꯄꯥꯝꯕ ꯑꯣꯏꯗꯕꯀꯣ ꯑꯩꯅ ꯄꯥꯛ ꯄꯥꯝꯕ ꯑꯣꯏ ꯗꯕꯁꯤꯗ ꯊꯣꯡꯗ꯭ꯔꯤ ꯑꯗꯣ ꯃꯥꯁꯦ ꯎ ꯑꯩꯅ ꯆꯥꯕꯗ ꯌꯥꯝ ꯉꯝꯕ ꯍꯥꯏ ꯆꯨꯞꯄꯁꯤꯃ ꯍꯩ ꯍꯩꯅꯗ ꯍꯥꯏꯗꯤ ꯎꯝ ꯆꯨꯞꯄꯒꯅꯦ ꯑꯩ ꯃꯣꯔꯣꯛꯀ ꯈꯇꯪ ꯁꯥꯔꯝꯃꯗꯤꯅꯦ ꯃꯣꯔꯣꯛꯇꯨ ꯑꯗꯨꯝ ꯆꯥꯗꯤꯁ ꯆꯥꯏꯅꯦꯕ ꯑꯗꯨ ꯄꯨꯁꯨ ꯈꯪꯗꯕ ꯍꯥꯏꯇꯥꯔꯦ ꯍꯨꯋꯥ ꯍꯨꯋꯥ ꯇꯧꯔ ꯑꯗꯨꯝ ꯂꯣꯏꯁꯤꯟꯈ꯭ꯔꯅꯦꯕ ꯅꯨꯃꯤꯠꯇ
ꯑ ꯊꯔꯣꯏ ꯎꯝ ꯊꯔꯣꯏ ꯊꯣꯡꯕꯁꯦ ꯑꯩꯈꯣꯏ ꯍꯥꯏꯗꯤ ꯃꯍꯤ ꯀꯩ ꯀꯌꯥꯝ ꯍꯥꯞꯅꯗꯦꯗꯅ ꯀꯣ ꯊꯔꯣꯏ ꯊꯣꯡꯕꯁꯦ ꯃꯍꯤ ꯁꯨꯡꯞꯞ ꯇꯦ ꯍꯥꯏꯔꯁꯨ ꯑꯁ ꯃꯍꯤ ꯌꯥꯎꯗꯦꯅ ꯍꯥꯏꯔꯁꯨꯅꯦ ꯃꯍꯤ ꯈꯛꯇ ꯑꯗꯨꯝ ꯂꯦꯝꯍꯧꯕꯅꯦꯕ ꯊꯧꯔꯩ ꯊꯣꯡꯕꯁꯦ ꯍꯥꯏꯗꯤ ꯃꯄꯪꯗꯣ ꯑꯗꯨꯝ ꯆꯨꯞꯅꯈ꯭ꯔꯒꯅꯦ ꯃꯍꯤ ꯑꯗꯨꯝ ꯂꯦꯝꯍꯧꯕꯅꯦ ꯊꯔꯣꯏ ꯊꯣꯡꯕꯁꯦ
ꯑꯝ
ꯑꯗꯏꯗꯤ ꯊꯩꯔꯣꯏ ꯊꯣꯡꯕꯁꯤꯁꯨ ꯍꯥꯏꯗꯤ ꯃꯤ ꯌꯥꯝ ꯈꯪꯅꯕ ꯈꯪꯅꯗ꯭ꯔꯗꯤ ꯈꯪꯗꯦ ꯑꯌꯥꯝꯕꯅꯗꯤ ꯑꯩꯅ ꯎꯕꯗ ꯊꯔꯣꯏ ꯊꯣꯡꯕ ꯍꯥꯏꯔ ꯀꯥꯟꯗ ꯍꯥꯏꯗꯤ ꯑꯇꯣꯞꯄ ꯂꯝꯒꯨꯝꯕ ꯁꯨꯃꯥꯏꯅ ꯈꯪꯅꯕꯁꯦ ꯑꯩꯅ ꯈꯪꯕꯗ ꯀꯩꯅꯣ ꯍꯥꯏꯗꯤ ꯁꯨꯝ ꯊꯥꯎ ꯉꯧꯔꯒ ꯊꯣꯡꯕꯗꯣ ꯑꯗꯨꯏꯗꯨꯅ ꯈꯪꯅꯩꯌꯦꯕꯀꯣ ꯑꯗꯣ ꯑꯩꯅ ꯈꯪꯕꯗ ꯑꯩꯈꯣꯏ ꯑꯩꯒꯤ ꯑꯣꯏꯅꯗꯤ ꯆꯝꯊꯣꯡ ꯊꯣꯡꯕꯅꯗꯤ ꯍꯦꯟꯅ ꯄꯥꯝ ꯆꯝꯊꯣꯡ ꯑ ꯊꯣꯡꯕꯗ ꯁꯨꯝ ꯍꯩꯅꯥ ꯁꯤꯟꯕꯒꯨꯝꯕ ꯁꯧꯒ꯭ꯔꯤꯒꯨꯝꯕ ꯑꯣꯏꯔꯁꯨ ꯑꯗꯨꯝ ꯍꯥꯞꯄꯒ ꯊꯣꯡꯕꯗꯣ
ꯎꯝ ꯎꯝ ꯍꯩꯅ ꯑꯁꯤꯟꯕꯗꯨꯗꯤ ꯍꯪꯗ꯭ꯔꯦꯀꯣ ꯑꯗꯣ
ꯍꯩꯅꯥꯁꯤ ꯍꯥꯏꯗꯤ ꯆꯤꯡꯌꯦꯟ ꯆꯤꯡꯌꯦꯟ ꯍꯥꯏꯕ꯭ꯔꯥ ꯑꯃ ꯂꯩꯕꯅꯦ
ꯎꯝ ꯈꯪꯉꯦꯦ ꯈꯪꯉꯦ ꯑꯗꯨꯕꯨꯗꯤ ꯍꯥꯏꯗꯤ ꯑꯗꯨ ꯑꯗꯨꯗ ꯍꯥꯞꯄꯒ ꯊꯣꯡꯉꯒꯗꯤ ꯆꯥꯗ꯭ꯑꯔꯤꯕꯀꯣ ꯑꯗꯨꯗꯨꯅ ꯁꯧꯒꯔꯤ ꯈꯔ ꯍꯥꯞꯄ ꯑꯗꯨꯝ ꯁꯧꯒꯔꯤꯁꯦ ꯑꯗꯨꯃꯥꯏꯅ ꯆꯝꯊꯣꯡꯅ ꯅꯠꯇ꯭ꯔꯁꯨꯅꯦ ꯀꯩꯅꯣ ꯊꯣꯡꯕ ꯀꯥꯟꯁꯦ ꯑꯁꯤꯗ ꯍꯥꯞꯅꯩꯕ ꯃꯥꯒꯤ ꯊꯔꯣꯏ ꯊꯣꯡꯕꯁꯦ ꯊꯥꯎ ꯌꯩꯔ ꯊꯣꯡꯉ ꯀꯥꯟꯗꯁꯨ ꯍꯥꯞꯅꯩꯌꯦꯕ ꯃꯥꯒꯤ ꯃꯍꯨ ꯂꯩꯔꯝꯕ ꯑꯣꯏ ꯍꯥꯏꯇꯥꯔꯁꯨꯀꯣ ꯑꯗꯨ ꯐꯅꯕꯅꯦ ꯍꯥꯏ ꯍꯥꯏꯔꯒ ꯑꯁꯤꯟꯕꯒꯨꯝꯕꯁꯦ ꯈꯥꯃꯦꯟꯁꯤ ꯅꯠꯇ꯭ꯔꯒ ꯑꯁꯤꯟꯕ ꯑꯃ ꯍꯦꯛꯇ ꯍꯥꯞꯅꯔꯒ ꯊꯣꯡꯉꯦꯕ ꯇꯥꯎꯋꯦ ꯀꯥꯟꯗꯁꯨ ꯑꯗꯨꯒ ꯌꯥꯝ ꯍꯥꯎꯍꯜꯂꯤꯗꯤ ꯃꯥꯒꯤ ꯑꯃ ꯀꯩ ꯍꯥꯏꯈꯔꯦ ꯕꯨꯛ ꯊ꯭ꯔꯨꯕꯤ ꯃꯅꯥꯗꯣ
ꯑꯧ ꯑꯧ ꯑꯗꯨ ꯍꯥꯞꯇ꯭ꯔꯗꯤ ꯍꯥꯥꯎꯇ꯭ꯔꯦ ꯑ ꯑꯗꯨꯗꯤ ꯑꯗꯨ ꯍꯥꯞꯇ꯭ꯔꯗꯤ ꯁꯨꯝ ꯍꯥꯎꯇ꯭ꯔꯦ ꯣꯏ ꯊꯣꯡꯕꯗ ꯃꯅꯥ ꯄꯪꯕꯗꯧꯅ ꯇꯧꯔꯦꯕ ꯍ ꯌꯥꯎꯁꯦ ꯎꯝ ꯅꯣꯏ ꯅꯍꯎ ꯍꯣꯏ ꯂꯥꯛꯄ ꯍꯧꯈ꯭ꯔꯕ꯭ꯔꯣ
ꯎꯝ ꯃꯣꯏ ꯍꯧꯈ꯭ꯔꯕꯅꯤ ꯉꯁꯥꯏ ꯂꯥꯛꯑꯦꯅ ꯐꯣꯟ ꯇꯧꯔꯛꯑꯝꯃꯦ ꯑꯗꯣ ꯍꯧꯖꯤꯛꯁꯨ ꯑꯃꯝ ꯐꯣꯟ ꯇꯧꯔꯛꯑꯝꯕ ꯃꯥꯜꯂꯦꯕ ꯑꯣ ꯑꯩ ꯄꯥꯏꯍꯧꯗ꯭ꯔꯦ ꯃꯣꯏ ꯀꯥꯏ ꯌꯧꯔꯛꯑꯃꯣ
ꯕꯖꯥꯔꯗꯒꯤ ꯀꯩꯅꯣ ꯃꯌꯥꯏ ꯂꯝꯕꯤꯔꯣꯝꯗꯩ ꯂꯥꯛꯄ꯭ꯔꯣ ꯅꯠꯇ꯭ꯔꯒꯅ ꯀꯩꯅꯣꯗꯒꯤꯩ ꯂꯥꯛꯄ꯭ꯔꯣ
ꯃꯌꯥꯏ ꯂꯝꯕꯤꯔꯣꯝꯗꯒꯤꯩ ꯂꯥꯛꯑꯦ
ꯍꯥ
ꯃꯌꯥꯏ ꯂꯝꯕꯤꯔꯣꯝꯗꯩꯅ ꯑꯩꯈꯣꯏꯗꯗꯤ ꯅ
ꯍꯣꯏ ꯑꯗꯨꯗꯤ ꯀꯩꯅꯣ ꯇꯧꯕ ꯌꯥꯔꯅꯤ ꯑ ꯁꯤꯕꯨꯣ ꯑꯗꯨꯝ ꯂꯥꯛꯑ ꯔꯣ ꯍꯥꯏꯗꯤ ꯍꯥꯏꯒꯠꯂꯛꯄꯁꯨ ꯌꯥꯎꯋꯤꯗꯅ ꯃꯌꯥꯏ ꯂꯝꯕꯤꯒꯤ ꯕꯁꯇꯣ ꯑꯗꯨꯝ ꯍꯥꯏꯒꯠꯂꯛꯄ ꯌꯥꯎꯕꯅꯦ
ꯑꯩꯒꯤ ꯈꯨꯠꯁꯤꯗꯅꯦꯀꯣ ꯑ ꯉꯔꯥꯡ ꯅꯍꯥꯟꯗꯒꯤꯅꯦ ꯃꯆꯥ ꯑꯃꯈꯛ ꯄꯣꯝꯃꯝꯃꯦ ꯑꯩꯅ ꯈꯜꯂꯤꯅ ꯊꯥꯎ ꯆꯣꯡꯈꯤꯕꯩꯔꯅ ꯈꯟꯕ ꯑꯣ ꯉꯔꯥꯡꯁꯦꯗꯤ ꯌꯦꯡꯉꯨꯗ꯭ꯔꯦꯕ ꯑꯩꯅ ꯉꯁꯤꯁꯦ ꯁꯣꯛꯄ ꯀꯥꯟꯗꯁꯨ ꯅꯥꯕ ꯑꯗꯨꯒꯅꯦ ꯄꯨꯔꯤ ꯁꯧꯒꯨꯠ ꯁꯧꯒꯨꯠ ꯇꯧꯕ ꯃꯥꯜꯂꯦꯕ ꯃꯆꯥ ꯃꯆꯥ ꯈꯛꯇꯅꯦꯕꯀꯣ ꯑꯗꯨꯗꯣ ꯅꯥꯏ ꯆꯥꯕ꯭ꯔꯥ ꯀꯩꯅꯣꯝ ꯇꯧꯏ ꯍꯥꯏꯕ ꯃꯇꯣꯟꯁꯦ ꯑꯩꯒꯤ ꯀꯔꯤꯅꯣ ꯈꯪꯗ꯭ꯔꯦ
ꯌꯦꯡꯉꯨ ꯐꯖꯅ
ꯎꯝ ꯃꯃꯣꯅ ꯒꯨꯂꯤ ꯑꯃ ꯆꯥꯎ ꯍꯥꯏꯔꯝꯕꯅꯦ ꯑꯩꯁꯨꯦ ꯀꯥꯎꯊꯣꯛꯈ꯭ꯔꯦ ꯒꯨꯂꯤ ꯃꯃꯤꯡꯗꯨꯁꯨ
ꯍꯪꯉꯣ ꯀꯩꯅꯣ ꯍꯪꯕ ꯌꯥꯏ ꯑꯩꯈꯣꯏ ꯃꯥꯅ ꯆꯥꯛ ꯇꯥꯔꯁꯤ ꯁꯦꯅꯉꯥꯏꯔꯤ
ꯑꯣ ꯑꯣ ꯑꯣ ꯍ ꯍꯣꯏ ꯑꯗꯨꯗꯤ ꯆꯥꯊꯣꯛꯑꯣ ꯀꯩ ꯃꯊꯦꯜ ꯊꯣꯡꯉꯤꯅꯣ
ꯍꯋꯥꯏ ꯊꯣꯡꯉꯦ ꯍꯥꯏ ꯆꯁꯤ ꯂꯑꯣꯗꯅꯦ ꯅꯪꯁꯨꯨ ꯈꯔ
ꯅꯪꯗꯣ ꯌꯥꯝ ꯆꯥꯥꯁꯜꯂꯨꯅꯨ ꯑꯩꯈꯣꯏ ꯁꯣꯝꯗ ꯑꯃꯨꯛ ꯆꯁꯤ ꯂꯥꯛꯑꯣ
ꯎꯝ ꯐꯤꯒꯔ ꯁꯦꯝꯃꯤꯕ ꯃꯤꯅꯦ ꯑꯩꯁꯦ
ꯐꯤꯒꯔ ꯁꯦꯝꯒꯦꯔꯥ ꯁꯦꯝꯃꯣꯏꯔꯦ ꯉ ꯑꯁꯤ ꯈꯛꯇꯅꯤ ꯀꯣꯟꯅ ꯁꯦꯝꯃꯣ ꯐꯤꯒꯔꯒꯤ ꯋꯥꯗꯤ ꯑꯗꯨꯝ ꯇꯥꯔꯛꯇꯧ ꯂꯩꯔꯕꯅꯦ ꯊꯕꯛ ꯆꯤꯟꯗ꯭ꯔꯤꯕꯩꯅꯦ ꯍꯧꯖꯤꯛ ꯊꯕꯛ ꯆꯤꯜꯂꯀꯥꯟꯗ ꯑꯗꯨꯝ ꯇꯥꯔꯛꯑꯅꯤ
ꯍꯣꯏꯣꯏ
ꯍꯣꯏ ꯍꯣꯏ ꯑꯗꯨꯗꯤ ꯊꯝꯃꯦꯀꯣ
ꯑ
ꯆꯥꯊꯣꯛꯎꯈ꯭ꯔꯣ
ꯑꯝ